ꯑꯣ ꯍꯜꯂꯣ ꯇꯥꯕ꯭ꯔꯣ? ꯄꯣꯛꯃꯤꯟꯅꯕ ꯀꯤꯌꯥꯅꯦꯕ?
ꯑꯩ ꯐꯖꯅ ꯍꯥꯏꯕꯤꯒꯦ ꯇꯥꯑꯣꯀꯣ
ꯍꯣꯏ
ꯅꯪꯒꯤ ꯀꯩꯅꯣ ꯅꯪꯒꯤ ꯈꯣꯟꯁꯦ ꯌꯥꯝ ꯇꯥꯕ ꯅꯨꯡꯉꯥꯏꯌꯦꯀꯣ
ꯌꯥꯝ ꯅꯨꯡꯁꯤꯌꯦ ꯑꯩꯒꯤꯌꯦ ꯑꯩꯒꯤ ꯑꯩꯒꯤ ꯑꯩꯒꯤ ꯁꯤꯕꯂꯤꯡꯁꯦ ꯅꯨꯄꯥ ꯃꯉꯥ ꯑꯗꯨꯒ ꯅꯨꯄꯤ ꯅꯨꯄꯤ ꯑꯃ
ꯑꯣ ꯅꯨꯄꯤ ꯑꯃꯈꯛꯇ
ꯅꯨꯄꯤ ꯑꯃ ꯈꯛꯇ
ꯑꯁ ꯌꯥꯝ ꯐꯩꯌꯦ ꯋꯥꯔꯝꯒꯅꯤ ꯑꯗꯣ ꯅꯨꯄꯥ ꯃꯔꯛꯇ ꯅꯨꯄꯤ ꯑꯃꯈꯛ ꯂꯩꯕꯁꯦ ꯑꯣ ꯈ꯭ꯋꯥꯏꯗꯒꯤ ꯑꯇꯣꯝꯕꯤ ꯑꯣꯏꯕ꯭ꯔꯥ
ꯑꯩꯁ ꯌꯥꯝ ꯀꯩꯅꯣ ꯂꯝꯍꯦꯟꯕꯅꯦꯗꯣ ꯆꯍꯤ ꯆꯍꯤ ꯃꯥꯗꯣ ꯎꯝ ꯆꯍꯤ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯆꯍꯤ ꯇꯔꯦꯠ ꯈꯛꯇꯅꯦ ꯍꯧꯖꯤꯛꯐꯥꯎ ꯍꯧꯖꯤꯛ ꯎꯝ ꯌꯥꯝ ꯑꯌꯥꯝ ꯑꯉꯥꯡꯅꯦ ꯍꯣꯏ
ꯑꯣ ꯑꯣ ꯈ꯭ꯋꯥꯏꯗꯒꯤ ꯑꯍꯟꯗꯤ ꯆꯍꯤ ꯀꯌꯥ ꯁꯨꯔꯦ
ꯑꯗꯨ ꯑꯗꯨꯅꯦ ꯑꯣ ꯑꯣ ꯈ꯭ꯋꯥꯏꯗꯒꯤ ꯌꯥꯝ ꯑꯍꯟꯔꯥ ꯑꯩꯒꯤ ꯑꯩꯒꯤ ꯌꯥꯝꯕꯔꯥ ꯅꯪ ꯍꯥꯏꯕꯗꯣ
ꯑꯥ ꯅꯪꯒꯤ ꯅꯌꯥꯝꯕꯗꯣ
ꯍꯥꯏꯗꯤ ꯌꯥꯝ ꯌꯥꯝ ꯍꯟꯅꯗꯦꯗ ꯍꯧꯖꯤꯛ ꯐꯥꯎ ꯍꯧꯖꯤꯛ ꯐꯥꯎ ꯀꯣꯂꯦꯖ ꯇꯝꯃꯤ ꯃꯥꯗꯤ ꯃꯥꯁꯨ
ꯑꯣ ꯑꯣ ꯑꯍꯟ ꯑꯣꯏꯔꯝꯃꯣꯏꯕ ꯅꯪ ꯆꯍꯤ ꯀꯨꯟ ꯁꯨꯔꯗꯤ ꯃꯥꯁꯦ ꯍꯧꯖꯤꯛ ꯀꯨꯟ ꯇ꯭ꯋꯦꯟꯇꯤ ꯇꯨꯒꯨꯝꯕ ꯑꯣꯏꯔꯝꯒꯅꯦꯕꯀꯣ
ꯃꯥꯔ ꯃꯥꯔꯥ ꯍꯣꯏ ꯍꯣꯏ ꯍꯣꯏ ꯑꯥ ꯏꯇꯨ ꯑꯗꯨ ꯃꯥꯜꯂꯦ ꯑꯩ
ꯀꯨꯟ ꯃꯉꯥ ꯁꯨꯔꯦ
ꯑꯣ ꯑꯣ ꯌꯥꯝ ꯐꯩ ꯑꯗꯨꯗꯤ ꯅꯪ ꯀꯔꯤ ꯍꯥꯏꯗꯣꯏꯔꯥ ꯑꯥ ꯌꯨꯝ ꯄꯥꯟꯕ ꯌꯥꯔꯦ ꯑꯗꯨꯗꯤ ꯌꯨꯝ ꯄꯥꯟꯕ ꯌꯥꯔꯦ ꯅꯨꯄꯥ ꯅꯨꯄꯥ ꯑꯥ ꯅꯨꯄꯥ ꯐꯖꯕ ꯐꯪꯉꯨꯀꯣ ꯑꯗꯨꯗꯤ
ꯍꯣꯏ ꯐꯪꯖꯕ ꯑꯣꯏꯔꯒꯦ
ꯎꯝ ꯍꯣꯔꯦꯟ ꯍꯔꯦꯟꯗꯤ ꯕꯣꯜ ꯌꯦꯡꯗꯨꯔꯥ ꯀꯃꯥꯏ ꯇꯧꯗꯨꯔꯥ ꯅꯪꯗꯤ
ꯍꯣꯔꯦꯟ ꯄꯨꯡ ꯀꯌꯥꯗ ꯂꯩꯕ꯭ꯔꯥ ꯕꯣꯜꯗꯣ
ꯑꯩꯗꯤ ꯈꯪꯍꯧꯗ꯭ꯔꯦꯅꯦ
ꯎꯝ ꯑꯩꯗꯤ ꯑꯔꯖꯦꯟꯇꯤꯅꯥ ꯁꯥꯅꯕ ꯃꯇꯝꯗ ꯈꯛꯇ ꯌꯦꯡꯉꯦ ꯑꯇꯣꯞꯄꯗꯤ ꯌꯦꯡ ꯗꯦ ꯐ꯭ꯔꯦꯟꯁꯀꯤꯁꯨ ꯌꯦꯡꯒꯅꯤ
ꯍꯣꯔꯦꯟ ꯀꯔꯤ ꯀꯔꯤ ꯑꯥ ꯂꯩꯗꯣꯏꯔꯥ ꯈꯪꯗ꯭ꯔꯦ ꯑꯩꯁꯨ ꯑꯗꯨꯁꯨ ꯅꯪ ꯑꯔꯖꯦꯟꯇꯤꯅꯥ ꯁꯥꯟꯅꯗ꯭ꯔꯗꯤ ꯌꯦꯡꯗꯦ ꯌꯦꯡ ꯌꯦꯡ ꯀꯃꯥꯏꯅ ꯍꯥꯏꯗꯣꯏꯔꯥ ꯍꯪꯔꯗꯤ ꯀꯃꯥꯏ ꯍꯥꯏꯗꯣꯏꯔ
ꯑꯔꯖꯦꯟꯇꯤꯅꯥ ꯁꯅꯥꯔꯗꯤ ꯑꯗꯨꯝ ꯌꯦꯡꯕꯀꯣ ꯑꯥꯔꯖꯦꯟꯇꯤꯅꯥ ꯁꯅꯥꯗ꯭ꯔꯗꯤ ꯌꯦꯡꯗꯦ
ꯑꯣ ꯑꯁ ꯑꯗꯨꯗꯤ ꯑꯥꯔꯖꯦꯟꯇꯤꯅꯥꯒꯤ ꯂꯣꯌꯦꯜ ꯐꯦꯅ ꯔꯣ ꯑꯗꯨꯗꯤ
ꯃꯥꯅꯦ ꯑꯗꯣ ꯉꯔꯥꯡꯗꯣ ꯑꯗꯣ ꯃꯦꯁꯤꯒꯤ ꯐꯦꯟꯅꯦꯕꯀꯣ ꯑꯗꯨ ꯑꯣꯏꯔꯁꯨ ꯉꯔꯥꯡꯗꯣ ꯃꯦꯁꯤꯗꯣ ꯑꯩ ꯌꯥꯝꯅ ꯁꯥꯎꯅꯤꯡꯉꯦ ꯃꯥꯅ ꯈꯛꯇ ꯕꯣꯜ ꯄꯥꯏꯕꯗꯣ ꯑꯇꯣꯞꯄꯒꯤ ꯆꯥꯟꯁ ꯄꯤꯍꯟꯗꯕꯗꯣ
ꯑꯥ
ꯄꯦꯅꯥꯜꯇꯤꯁꯨ ꯐ꯭ꯔꯤ ꯀꯤꯛꯁꯨ ꯀꯣꯅꯔ ꯀꯤꯛꯁꯨ ꯃꯥꯅ ꯂꯣꯏ ꯄꯥꯏꯕꯗꯣ
ꯎꯝ
ꯃꯥꯔꯇꯤꯅꯦꯁꯀꯤꯗꯣ ꯃꯥꯔꯇꯤꯟ ꯍꯥꯏꯕ꯭ꯔꯥ ꯑꯗꯨ ꯅꯨꯄꯥꯗꯣ ꯌꯥꯝ ꯅꯨꯡꯁꯤꯌꯦ ꯃꯥꯅꯒ ꯃꯉꯣꯟꯗꯒ ꯆꯥꯟꯁ ꯄꯤꯔꯝꯃꯗꯤ ꯄꯦꯅꯥꯜꯇꯤꯗꯣ ꯆꯪꯒꯗꯕꯅꯦꯕꯀꯣ ꯐ꯭ꯔꯤ ꯀꯤꯛꯗꯨꯁꯨ ꯑꯗꯣ ꯃꯦꯁꯤꯅ ꯂꯣꯏ ꯂꯧꯈ꯭ꯔꯦ ꯑꯥ ꯆꯪꯁꯨ ꯆꯪꯗꯕꯗ ꯃꯥꯔꯇꯤꯟꯅ ꯃꯥꯔꯇꯤꯟꯒꯤ ꯆꯥꯟꯖ ꯑꯃꯈꯛ ꯑꯅꯤꯈꯛ ꯄꯤꯔꯁꯨ ꯒꯣꯜꯗꯣ ꯃꯔꯤ ꯃꯉꯥ ꯆꯪꯒꯗꯕꯅꯤ
ꯑꯥ ꯎꯝ ꯑꯩꯒꯤꯗꯤ ꯑꯩꯒꯤ ꯐꯦꯛ ꯑꯩꯒꯤ ꯎꯝ ꯑꯥꯏꯗꯜꯗꯤ ꯁꯤꯈ꯭ꯔꯦ ꯅꯨꯡꯉꯥꯏꯇꯦ
ꯍꯦ ꯀꯔꯤ ꯀꯅꯥꯔꯣ ꯅꯪꯒꯤ ꯑꯥꯏꯗꯜꯗꯤ ꯑꯥ ꯔꯣꯅꯦꯜꯗꯣꯔꯣ
ꯎꯝ ꯑꯩꯒꯤ ꯑꯥꯏꯗꯜꯗꯤ ꯔꯣꯅꯦꯜꯗꯣꯅꯦ
ꯑꯥ ꯔꯣꯅꯦꯜꯗꯣꯅꯦꯕ ꯅꯪꯒꯤꯗꯣ
ꯑꯥ
ꯍꯣꯏ ꯔꯣꯅꯦꯜꯗꯣꯗꯣ ꯅꯨꯡꯁꯤ ꯅꯨꯡꯁꯤꯌꯦ ꯍꯣꯏ ꯅꯥꯏꯃꯔꯗꯣ ꯅꯥꯏꯃꯔꯗꯨꯁꯨ ꯅꯨꯡꯁꯤꯌꯦꯅꯦ ꯑꯩꯗꯤ
ꯅꯨꯡꯁꯤꯔꯁꯨ ꯄ ꯑꯄꯥꯏ ꯂꯩꯇꯦꯅ ꯉꯝꯗ꯭ꯔꯗꯤ ꯑꯄꯥꯏ ꯂꯩꯇꯦ
ꯂꯣꯏꯇ꯭ꯔꯦ
ꯎꯝ
ꯑꯦ ꯌꯨꯝ ꯑꯗꯨꯝ ꯑꯗꯨꯝ ꯂꯩꯗꯣꯏꯔꯥ
ꯍꯣꯏ ꯍꯧꯖꯤꯛꯁꯦ ꯑꯩ ꯆꯥꯛ ꯊꯣꯡꯕ ꯂꯣꯏꯔꯒ ꯑꯩꯈꯣꯏ ꯐꯦꯃꯤꯂꯤꯕꯨ ꯆꯥꯍꯜꯂꯒ ꯆꯥꯡ ꯀꯞꯒꯅꯤ ꯑꯗꯨ ꯂꯣꯏꯔꯒ ꯌꯨꯝꯁꯦ ꯁꯦꯡꯗꯣꯛꯑꯒ ꯐꯤ ꯇꯥꯏꯕ ꯑꯃꯨꯛ ꯍꯧꯔꯅꯤ
ꯑꯣ ꯑ ꯑꯦ ꯉꯔꯥꯡꯗꯤ ꯄꯨꯡ ꯀꯌꯥꯗ ꯇꯨꯝꯕ꯭ꯔꯥ ꯅꯪꯗꯤ?
ꯄꯨꯡ ꯑꯃ ꯑꯗꯨꯋꯥꯏꯗ ꯇꯨꯝꯃꯦ꯫
ꯄꯨꯡ ꯑꯃ ꯑꯗꯨꯋꯥꯏꯗ ꯑꯗꯨꯝ ꯑ ꯋꯥꯔꯜ ꯃꯇꯝꯗꯨꯗꯗꯤ ꯀꯃꯥꯏ ꯄꯨꯡ ꯀꯌꯥ ꯀꯌꯥꯗ ꯇꯨꯝꯕ꯭ꯔ ꯅꯪ?
ꯊꯦꯡꯅ ꯇꯨꯝꯃꯦ꯫ ꯄꯨꯡ ꯎꯝ ꯄꯨꯡ ꯕꯔꯣ ꯚꯤꯗꯤꯑꯣ ꯌꯦꯡꯕꯒꯨꯝꯕ ꯉꯟꯅ ꯇꯨꯝꯕꯗꯣ ꯍꯩꯅꯗꯦ꯫
ꯑꯣ ꯑꯩꯁꯨꯅꯦ ꯑꯗꯣ ꯅꯪ ꯀꯔꯤ ꯑ ꯅꯪ ꯑꯥ ꯗ꯭ꯔꯃꯥ
ꯑ ꯍꯣꯏ ꯍꯣꯏ ꯌꯦꯡꯉꯦ ꯑꯦ ꯑꯩꯥꯏꯒꯤ ꯉꯛ ꯇ ꯌꯦꯡꯉꯦ ꯑꯩꯗꯤ꯫ ꯑꯦ ꯑꯥꯏꯅ ꯁꯦꯝꯕ ꯑꯩꯈꯣꯏꯗꯣ ꯗꯣ ꯅꯨꯡꯉꯥꯏꯌꯦ꯫
ꯑꯩꯁꯨ ꯌꯦꯡꯉꯤ ꯑꯗꯣ ꯃꯔꯛ ꯃꯔꯛꯇ ꯃꯤꯂꯤꯅꯔ ꯑꯦꯛꯇꯤꯡ ꯂꯥꯏꯛ
ꯑ ꯑꯣ ꯑꯣ ꯍꯣꯏ ꯌꯥꯝꯅ ꯏꯅꯥꯛ ꯈꯨꯟꯕ ꯁꯥꯕꯗꯣ ꯑꯩꯗꯤ ꯀꯩꯅꯣꯒꯤ ꯌꯦꯡꯉꯦ ꯋꯨꯐ ꯈꯣꯏꯒꯤꯗꯣ ꯕꯦꯝꯄꯥꯌꯔꯒꯨꯝꯕ ꯍꯤꯡ ꯆꯥꯕꯤ ꯍꯤꯡ ꯆꯥꯕ ꯀꯣꯏꯒꯤ ꯑꯗꯨꯝ ꯌꯦꯡꯉꯦ
ꯎꯝ ꯑꯩꯁꯨ ꯃꯔꯛ ꯃꯔꯛꯇꯒꯤ ꯑꯩꯗꯤ ꯑꯩꯗꯤ ꯑꯩꯗꯤ ꯑꯦꯅꯤꯃꯦꯁꯨ ꯌꯦꯡꯉꯦ, ꯗ꯭ꯔꯃꯥꯁꯨ ꯌꯦꯡꯉꯦ꯫ ꯑꯦꯌꯥꯏꯒꯤ ꯑꯦꯌꯥꯏꯒꯤ ꯐꯤꯂꯝꯁꯨ ꯌꯦꯡꯉꯦ ꯁꯣꯔꯠ ꯇ꯭ꯔꯥꯏꯌꯦꯜꯁꯤꯡꯁꯨ ꯌꯦꯡꯉꯦ ꯑꯗꯨꯝ ꯑꯩꯗꯤ ꯑꯣꯔꯥꯎꯅꯦ ꯑꯩꯗꯤ ꯑꯩꯗꯤ ꯑ ꯈꯔ ꯌꯦ
ꯀꯩ ꯍꯥꯏꯗꯣꯏꯔꯥ ꯐꯖꯅ ꯌꯦꯡꯕꯗꯣ ꯑꯦꯅꯤꯃꯦꯅꯤ ꯑꯩꯗꯤ꯫ ꯑꯩꯗꯤ ꯈꯔꯥ ꯈꯔꯥ ꯑꯉꯥꯡꯕꯗꯨꯀꯣ ꯑꯦꯅꯤꯃꯦ ꯑꯗꯨ ꯄꯥꯝꯃꯦ ꯑꯩꯗꯤ꯫
ꯗꯣ ꯑꯣ ꯑꯣ ꯑꯣ
ꯑꯦꯅꯤꯃꯦꯗꯣ ꯑꯦꯅꯤꯃꯦꯗꯤ ꯌꯦꯡꯗꯦ ꯀꯥꯔꯇꯨꯟꯒꯤ ꯒꯨꯝꯕꯗꯤ ꯌꯦꯡꯉꯦ ꯑꯦꯅꯤꯃꯦꯁꯟꯒꯤ ꯍꯣ ꯑꯦꯅꯤꯃꯦꯁꯟꯒꯤ ꯌꯦꯡꯒꯦ ꯍꯥꯏꯅ ꯌꯦꯡꯔꯒꯀꯣ ꯌꯥꯝꯅ ꯀꯩꯅꯣ ꯇꯧꯕꯗꯣ ꯈꯪꯗꯦ ꯍꯩꯅꯗꯦ ꯑꯩꯒꯤꯗꯤ ꯑꯦꯅꯤꯃꯦꯁꯟꯗꯣ
ꯀꯥꯔꯇꯨꯟ ꯑꯦꯅꯤꯃꯦꯁꯟ ꯑꯦꯅꯤꯃꯦ ꯇꯣꯅꯥꯜ ꯇꯣꯉꯥꯜꯂꯤꯍꯦ꯫
ꯍꯣꯏ ꯀꯥꯔꯇꯨꯟꯒꯤꯗꯤ ꯌꯦꯡꯉꯦ ꯑꯗꯣ ꯑꯦꯅꯤꯃꯦꯁꯟꯗꯤ ꯌꯦꯡꯗꯦ꯫
ꯑꯣ ꯑꯩꯗꯤ ꯑꯩꯈꯣꯏꯒꯤ ꯑꯦꯅꯤ ꯑꯦꯅꯤꯃꯦꯗꯤ ꯃꯣꯏꯒꯤ ꯃꯣꯏꯒꯤ ꯏꯁ ꯑ ꯃꯩ ꯃꯣꯏꯒꯤ ꯀꯩ ꯍꯥꯏꯗꯨꯏꯔꯥ ꯑ ꯋꯥꯔꯤ ꯋꯥꯔꯤ ꯋꯥꯔꯤ ꯋꯥꯔꯤꯗꯣ
ꯎꯝ
ꯑ ꯐꯖꯕꯅꯦ ꯑꯗꯨꯒ ꯀꯩꯗ ꯃꯣꯏ ꯃꯣꯏ ꯗꯤ ꯃꯣꯏ ꯑꯃꯗꯤ ꯃꯣꯇꯤꯚꯦꯁꯟꯁꯨ ꯄꯤꯌꯦ ꯑꯗꯨꯒ ꯑꯩꯈꯣꯏꯒꯤ ꯄꯨꯟꯁꯤꯗ ꯑꯗꯨꯃꯥꯏꯅ ꯇꯧꯔꯗꯤ ꯑꯗꯨꯃꯥꯏꯅ ꯇꯧꯒꯅꯤ ꯑꯗꯨꯝ ꯄꯤꯕꯅꯦ ꯑꯗꯣ ꯑꯩ ꯇꯔꯦꯁ ꯂꯩꯕ
ꯑꯣ ꯑꯣ ꯑꯣ ꯍꯣꯏ
ꯒꯤꯞ ꯑꯞ ꯇꯧꯒꯅꯨ ꯑꯗꯨꯃꯥꯏꯅ ꯍꯥꯏꯕꯗꯣ ꯑꯗꯨ ꯄꯣꯠꯁꯤ ꯅꯪ ꯅꯪ ꯅꯪ ꯑꯗꯨꯃꯥꯏꯅ ꯇꯧꯔꯗꯤ ꯄꯣꯁ ꯄꯣꯁꯁꯥ ꯑ ꯅꯪ ꯉꯝꯗ꯭ꯔꯗꯤ ꯑꯗꯨꯃꯥꯏꯅ ꯇꯧꯔꯗꯤ ꯉꯝꯒꯅꯤ ꯑꯗꯨꯃꯥꯏ ꯍꯥꯏꯕꯗꯣ ꯑ ꯑꯗꯨꯃꯥꯏ ꯑꯗꯨꯃꯥꯏꯅ ꯑꯁ ꯑ ꯀꯩꯅꯣ ꯋꯥꯔꯤ ꯂꯩꯌꯦꯅ ꯑꯗꯨ ꯏꯁꯇꯦꯁ ꯂꯩꯌꯦꯕ ꯑꯗꯨꯒꯤꯅꯦ ꯍꯥꯏꯕꯁꯦ
ꯎꯝ ꯢꯍꯤꯍꯦ
ꯑꯩꯗꯤ ꯑꯩꯗꯤ ꯊꯕꯛ ꯇꯧꯕꯅ ꯍꯣꯔꯦꯟ ꯊꯕꯛ ꯍꯧ ꯔꯤꯅꯤ ꯅꯪꯗꯤ ꯅꯪꯒꯤ ꯅꯪꯒꯤ ꯅꯪꯒꯤ ꯀꯩꯅꯣ ꯍꯥꯏꯗꯣꯢ ꯀꯔꯤ ꯍꯥꯏꯖꯦꯔꯍꯦ ꯎꯝ ꯁꯤꯕ꯭ꯂꯤꯡꯁ ꯀꯌꯥ ꯂꯩꯔꯦ ꯅꯪꯗꯤ
ꯑꯩꯒ ꯄꯣꯛꯃꯤꯟꯅꯕꯁꯦ ꯑꯍꯨꯝ ꯂꯩꯌꯦ ꯏꯆꯦ ꯑꯃ ꯏꯌꯥꯝꯕ ꯑꯃ
ꯑꯣ ꯄꯣꯛꯃꯤꯟꯅꯕ ꯍꯥꯏꯕꯅꯦꯀꯣ ꯍꯧꯖꯤꯛꯇꯣ ꯑꯣ ꯑꯣ ꯈꯪꯉꯦ ꯑꯗꯨꯗꯤ ꯍꯤꯍꯤ
ꯎꯝ ꯍꯦꯍꯦꯍꯦ
ꯄꯣꯛꯃꯤꯟꯅ ꯑ ꯍꯦꯝ ꯀꯌꯥ ꯀꯌꯥꯗꯤ ꯍꯥꯢꯌꯣ ꯍꯥꯏꯌꯣ ꯑꯗꯨꯗꯤ ꯍꯧꯒꯤꯛꯁꯨ
ꯢꯌꯥꯝꯕ ꯑꯃ ꯂꯩꯌꯦ ꯏꯆꯦ ꯑꯃ ꯂꯩꯌꯦ ꯑꯩꯅ ꯈ꯭ꯋꯥꯏꯗꯒꯤ ꯑꯇꯣꯟꯕꯤ ꯑꯣꯏ ꯔꯦ
ꯑꯥ ꯑꯆꯥ ꯅꯪꯒꯤ ꯌꯥꯝꯕꯥ ꯅꯪꯒꯤ ꯑ ꯃꯣꯏ ꯗꯦ ꯌꯨꯝ ꯄꯥꯟꯕ꯭ꯔꯥ
ꯄꯥꯟꯈ꯭ꯔꯦ ꯑꯉꯥꯡ ꯑꯅꯤ ꯑꯅꯤ ꯂꯩꯌꯦ ꯏꯆꯦꯁꯨ ꯑꯉꯥꯡ ꯑꯅꯤ ꯅꯨꯄꯥ ꯉꯛꯇ ꯄꯣꯛꯑꯦ ꯑꯌꯥꯝꯕꯁꯨ ꯅꯨꯄꯥ ꯑꯅꯤ ꯄꯣꯛꯑꯦ
ꯑꯣ ꯑꯩꯁ ꯑꯗꯨꯗꯤ ꯅꯪꯒꯤ ꯅꯪꯒꯤ ꯌꯨꯝꯁꯦ ꯑꯌꯛ ꯈꯔ ꯑꯍꯟ ꯃꯥꯜꯂꯦꯀꯣ
ꯍꯣꯏ
ꯑꯣ ꯅꯪꯒꯤ ꯏꯃꯥ ꯏꯃꯥ ꯃꯄꯥꯗꯤ ꯑꯗꯨꯃꯥꯏ ꯑ ꯅꯨꯡꯉꯥꯏꯕ꯭ꯔꯥ ꯍꯧꯖꯤꯛꯐꯥꯎ ꯑꯣ ꯑꯩꯁ ꯌꯥꯝ ꯅꯨꯡꯉꯥꯏꯌꯦ ꯑꯗꯨꯗꯤ
ꯎꯝ ꯍꯝ ꯍꯝ ꯅꯨꯡꯉꯥꯏꯕ ꯃꯥꯟꯕꯅꯦ ꯅꯨꯡꯉꯥꯏꯇꯕꯅꯦ
ꯏꯁ ꯑ ꯍꯩ
ꯅꯪꯁꯦ ꯌꯨꯝ ꯚꯔꯥ ꯂꯩꯕ꯭ꯔꯣ
ꯑꯩꯒꯤ ꯑꯩꯒꯤ ꯃꯈꯣꯟ ꯐꯖꯅ ꯇꯥꯏꯌꯦꯀꯣ
ꯇꯥꯏꯌꯦ ꯑꯩꯒꯤ ꯇꯥꯗꯕ꯭ꯔꯣ
ꯐꯖꯅ ꯇꯥꯏꯌꯦ ꯅꯪꯒꯤ ꯃꯈꯣꯟꯁꯨ ꯑꯩꯁ ꯌꯥꯝ ꯅꯨꯡꯁꯤꯌꯦ
ꯑꯥ ꯑꯗꯣ ꯎꯝ ꯅꯪ ꯑꯩꯆ ꯀꯔꯤ ꯍꯥꯏꯗꯨꯔ ꯑꯩ ꯀꯥꯎꯔꯦꯅꯦ ꯍꯧꯖꯤꯛ ꯈꯟꯕꯗꯣ
ꯎꯝ ꯑꯥ ꯑꯥ ꯈꯪꯉꯦ ꯈꯪꯉꯦ ꯈꯪꯉꯦ ꯅꯪꯁꯦ ꯎꯝ ꯅꯪꯁꯦ ꯢꯁ ꯏꯁꯩꯥ ꯁꯛꯄ ꯌꯥꯏ ꯍꯩꯕ꯭ꯔꯥ
ꯢꯁ ꯀꯗꯥꯏꯗꯒꯤ ꯏꯁꯩꯗꯤ ꯁꯛꯄ ꯍꯩꯇꯦ
ꯍꯩꯇꯦ ꯑꯥ ꯀꯩꯅꯣ ꯎꯝ ꯑꯥ ꯒꯣꯁꯄꯦꯜ ꯒꯣꯁꯄꯦꯜ ꯏꯁꯩꯗꯤ ꯍꯩꯕ꯭ꯔꯥ
ꯒꯣꯁꯄꯦꯜ ꯏꯁꯩꯁꯨ ꯍꯩꯇꯦ
ꯍꯤꯝꯅꯦꯜ ꯏꯁꯩꯗꯤ
ꯍꯤꯝꯅꯦꯜꯒꯤꯁꯨ ꯍꯩꯇꯦ ꯑꯗꯣ ꯌꯥꯝꯅ ꯍꯩꯕꯗꯤ ꯅꯠꯇꯦꯕ ꯈꯪꯗꯤ ꯈꯪꯉꯦꯕꯀꯣ ꯁꯤꯡ ꯀꯔꯦꯒꯨꯝꯕꯗꯧꯅ ꯁꯛꯄꯗꯤ ꯍꯩꯇꯦ ꯑꯗꯨꯝ
ꯑꯥ ꯅꯣꯏꯗꯤ ꯑꯗꯨꯝ ꯑꯗꯨꯝ ꯑꯗꯨꯝ ꯏꯁꯩ ꯁꯛꯄꯗꯤ ꯈꯪꯉꯤꯀꯣ ꯅꯨꯃꯦꯜꯗ
ꯍꯣꯏ ꯈꯪꯉꯦ
ꯑꯁ ꯌꯥꯝ ꯐꯩ ꯑꯗꯨꯗꯤ ꯍꯥꯏꯗꯤ ꯑꯩꯆ ꯏꯁꯩ ꯁꯛꯄ ꯍꯩꯇꯦ
ꯎꯝ
ꯑꯗꯨꯝ
ꯇꯥꯕꯗꯤ ꯍꯩꯕꯀꯣ
ꯗꯤ ꯍꯩꯕ ꯑꯗꯣ ꯁꯛꯄꯗꯤ ꯍꯩꯇꯦ
ꯅꯣꯛꯅꯤꯡꯕꯅꯦ ꯍꯥꯏꯌꯦ ꯁꯧꯗꯤ ꯑꯁꯩ ꯏꯁꯩ ꯁꯛꯄ ꯁꯛꯄꯗꯤ
ꯎꯝ ꯑꯩꯁꯨꯅꯦ ꯑꯩ ꯏꯁꯩ ꯁꯛꯑꯗꯤ ꯏꯃꯥꯟꯅꯕꯤ ꯈꯣꯏꯗꯣ ꯑꯗꯨꯝ ꯅꯣꯛꯄꯅꯦ
ꯑꯣ ꯍꯥ ꯍꯥ ꯑꯗꯣ ꯅꯪꯗꯣ ꯅꯌꯨꯝꯗ ꯂꯩꯕ꯭ꯔꯥ ꯅꯌꯨꯝꯗ ꯂꯩꯕꯗꯣ ꯅꯨꯡꯉꯥꯏꯕ꯭ꯔꯥ ꯀꯃꯥꯏ ꯇꯧꯕ꯭ꯔꯥ
ꯅꯨꯡꯉꯥꯏꯌꯦ ꯌꯨꯝꯗ ꯂꯩꯕꯥ ꯃꯄꯥꯟꯁꯨ ꯆꯠꯅꯤꯡꯗꯦ ꯑꯩꯗꯤ ꯑꯩꯒꯤ ꯌꯨꯝꯗ ꯑꯗꯨꯝ ꯂꯩ
ꯑꯥ ꯎꯝ